ꯍꯂꯣ ꯇꯥꯏꯌ‌ꯦ ꯇꯥꯔꯦ꯫
ꯉꯁꯤꯗꯤ ꯌꯥꯝ ꯕꯤꯖꯤ ꯑꯣꯏꯕ ꯃꯥꯜꯂꯦꯀꯣ ꯅꯪꯁꯦ
ꯣꯦꯠꯇꯦ
ꯍꯥꯥ
ꯌꯥꯝ ꯕꯤꯔꯖꯤ ꯑꯣꯏꯕꯗꯤ ꯅꯠꯇꯦꯕ ꯌꯥꯝ ꯆꯤꯟꯕꯗꯤ ꯅꯠꯇꯦꯕ꯫
ꯒ꯭ꯔꯨꯞꯇ ꯌꯥꯝ ꯑꯦꯛꯇꯤꯞ ꯑꫭꯏꯕ꯭ꯔꫭ꯫
ꯎꯝꯝ ꯑꯣ ꯄꯨ
ꯑꯣ ꯏꯁ ꯉꯁꯥꯏꯗꯣ ꯅꯪꯗ ꯑꯩꯕꯨ ꯈꯪꯗꯕ ꯉꯁꯥꯏꯅꯦ
ꯎꯝ ꯅꯝꯕꯔ ꯁꯦꯞ ꯇꯧꯗꯕꯤ꯫
ꯎꯝ ꯇꯧꯔꫭꯏ ꯅꯪ ꯇꯧꯔꫭꯏ꯫
ꯅꯅꯦ ꯅꯪꯒꯤ ꯐꯣꯇꯣ ꯊꯥꯔꯛꯛꯇꯦꯅꯦ
ꯀꯔꯤ
ꯅꯪꯅ ꯅꯪꯒꯤ ꯐꯣꯇꯣ ꯊꯥꯔꯛꯇꯕ ꯊꯥꯔꯛꯑꯣ ꯍꯥꯏꯔꯒ ꯊꯥꯔꯛꯇꯕ꯫
ꯑꯩ ꯕꯤꯗꯨ ꯎꯗ꯭ꯔꯣ
ꯅꯪꯂꯣꯗꯣ
ꯍ ꯍꯧꯒꯦ
ꯃꯥꯥꯟꯗ
ꯃꯥꯟꯗꯅ‌ꯦ ꯀꯅꯥ ꯃꯥꯟꯗ‌ꯦ ꯑꯗꯨꯗꯤ꯫
ꯅꯪ ꯅꯣꯏ ꯕꯥ ꯃꯥꯜꯂꯤ꯫
ꯑꯩꯅꯤ꯫ ꯑꯩꯅꯦ ꯖꯔꯐꯦꯦꯜ ꯌꯖꯔꯐꯦꯦꯜ
ꯇꯥꯔꯕꯣ꯫
ꯇꯥꯔꯦ
ꯀꯩ ꯍꯖꯥꯎꯅꯣ
ꯀꯦꯟꯁ ꯆꯥꯏ
ꯊꯥꯎꯕ꯭ꯔꯣ꯫
ꯍꯥꯎꯋꯦ ꯅꯪꯗꯤ ꯀꯩ ꯏꯟꯖꯥꯡ ꯆꯒꯦ꯫
ꯑꯦꯗ ꯎꯝ꯫
ꯏꯔꯣꯝꯕ ꯀꯥꯡꯁꯣꯏ
ꯇꯩ ꯀꯝꯁꯣꯣꯔ
ꯀꯥꯁ ꯐꯥꯎꯒꯅꯤ
ꯍꯥꯎꯋꯦ ꯍꯣꯏ ꯉꯥ ꯑꯀꯪꯕꯗꯣ
ꯍꯥꯏꯗꯤ ꯆꯥꯅꯤꯡꯉꯛꯀꯨ ꯈꯔ ꯊꯤꯟꯕꯤꯔꯛꯑꯣ ꯑꯗꯨꯅ
ꯆꯔꯣ
ꯍꯥ ꯊꯤꯟꯕꯤꯌꯣ ꯊꯤꯟꯕꯤꯔꯛꯑꯣ
ꯊꯝꯕꯤ ꯔꯈꯦ
ꯄꯨꯡ ꯀꯌꯥꯗꯒꯤ ꯌ‌ꯦꯜꯂꯛꯀꯦ ꯍꯥꯏꯅꫭ ꯊꯦꯡꯈ꯭ꯔꯦ꯫
ꯕꯔꯣꯗ꯫
ꯌꯥꯏꯌ‌ꯦ ꯍꯥꯏꯗꯤ꯫ ꯉꯁꯤ ꯑꯈꯣꯏꯗꯤ꯫ ꯁꯥꯕꯤꯁꯤ ꯄꯥꯎ ꯐꯥꯎꯅꯗꯧ ꯀꯤꯔꯦꯀꯣ
ꯑꯩꯣꯏꯔꯦ ꯅꯪꯁ ꯌꯥꯝꯁꯤꯂꯦ
ꯑꯩꯁꯦ ꯊꯕꯛ ꯈꯔ ꯆꯤꯟꯗꯒꯤ ꯅꯪꯅꯁꯨ ꯐꯥꯎ ꯀꯥꯎꯕꯤꯈ꯭ꯔꯦ ꯐꯥꯎꯔꯛꯇ꯭ꯔꯦ ꯑꯩꯅꯁꯨ ꯐꯥꯎꯕ ꯆꯪꯗ꯭ꯔꯦ ꯑꯩꯅ ꯑꯃꯨꯛ ꯇꯧꯔꯛꯄ ꯀꯥꯟꯗ ꯀꯅꯥꯔꯣ ꯍꯪꯉꯦ
ꯉꯁꯤ ꯈꯥꯁꯨꯂꯄꯦ ꯂꯩꯅ
ꯎꯝ ꯎꯝ ꯎꯝ ꯑꯔꯖꯦꯟꯇꯤꯅꯥꯒꯤ꯫ ꯄꯣꯜ ꯌꯦꯡꯕ꯭ꯔꯣ ꯅꯪ ꯅꯪꯗꯤ ꯑꯥꯔꯖꯦꯟꯇꯤꯅꯥꯒꯤ
ꯌꯦꯉ
ꯅꯪꯁꯨ ꯑꯔꯖꯦꯟꯇꯤꯅꯥ ꯏꯐꯦꯟꯁ ꯄꯥꯟꯂꯤꯦꯅꯦꯀꯣ
ꯀꯔꯤ꯫
ꯑꯔꯖꯦꯟꯇꯤꯅꯥꯒꯤ ꯁꯄꯣꯔꯇꯔ ꯃꯥꯜꯂꯤ ꯅꯪꯁꯨꯀꯣ꯫
ꯅꯠꯇꯦ ꯑꯩꯗꯤ ꯂꯣꯋꯦꯜ ꯔꯣꯅꯦꯜꯗꯣꯒꯤꯅꯤ ꯗꯥꯏ ꯍꯥꯊ ꯐꯥꯟ ꯑ
ꯑꯗꯨꯗꯤ ꯑꯗꯨꯗꯤ ꯔꯣꯅꯥꯜꯗꯣꯁꯤ ꯑꯃꯨꯝ ꯆꯠꯈ꯭ꯔꯦ
ꯆꯠꯈ꯭ꯔꯁꯨ ꯑꯗꯨꯝ ꯔꯣꯅꯦꯜꯗꯣ ꯂꯩꯌꯦ ꯑꯩꯒꯤꯗꯤ
ꯃꯥ ꯀꯞꯄꯗ ꯅꯨꯡꯁꯤꯅꯤ
ꯎꯝ
ꯅꯪꯁꯨ ꯀ ꯅꯪꯁꯨ ꯀꯄ ꯃꯥ ꯀꯞꯄꯅꯤꯅ꯫
ꯀꯞꯄ ꯉꯣꯏꯗ꯭ꯔꯤ ꯑꯦ ꯍꯧꯖꯤꯛꯁꯨ ꯀꯞꯄ ꯍꯧꯔꯛꯎꯔꯦ
ꯀꯞꯄꫭꯅꫭ ꯇꯥꯁꯤꯅ‌ꯦ ꯅꯪꯀꯞꯄꯗꫭ
ꯇꯜꯂ‌ꯦ ꯊꯥꯏ꯫
ꯅꯪ ꯀꯞꯄꯗꯨꯨ ꯇꯥꯁ‌ꯦ꯫
ꯃꯈꯣꯟ ꯊꯣꯛꯑꫭꯏ꯫
ꯀꯨꯟꯊꯣꯛꯑꯒ ꯅꯪ ꯀꯛꯄ ꯇꯥꯅꯤꯡꯉꯤꯅꯦꯅ
ꯇꯃ
ꯊꯨꯝꯈꯤꯔꯣꯏ
ꯇꯃ
ꯍ ꯍ
ꯃꯅꯥ ꯇꯃ
ꯍꯗꯤꯦ
ꯑꯩ ꯉꯥꯏ ꯍꯥꯛ ꯂꯏꯔꯒ ꯇꯨꯃꯝꯅꯤ
ꯀꯟꯅ ꯈꯪꯒꯅꯤꯅ ꯅꯪꯗꯤꯀꯣ
ꯍꯣꯏ
ꯍꯟꯗ ꯇꯨꯝꯕ ꯄꯨꯔ ꯀꯥꯡꯒꯕꯨ ꯑꯣꯏꯅꯤꯅꯦ ꯅꯪꯗꯤ
ꯍꯣꯏ
ꯌꯥꯝ ꯐꯩꯌꯦ ꯌꯥꯝ ꯐꯩ ꯍꯌꯦꯡꯗꯤꯒꯗ ꯆꯠꯀ꯭ꯔꯣ
ꯍꯥꯥ
ꯍꯌꯦꯡꯗꯤ ꯀꯥꯏ ꯆꯠꯇꯣꯏꯅꯣ ꯊꯕꯛ ꯂꯩꯕ꯭ꯔꯣ ꯍꯌꯦꯡꯗꯤ
ꯍꯌꯦꯡ ꯀꯩꯝ ꯆꯠꯂꯣꯏ
ꯑꯗꯨꯗꯤ ꯈꯤꯇꯪ ꯊꯤꯡꯅ ꯇꯨꯝꯕ ꯌꯥꯏ ꯅꯥꯡꯁꯤꯗꯤ
ꯑꯗꯨꯁꯨ ꯉꯟꯅ ꯍꯧꯒꯠꯀꯅꯤꯗ ꯅꯪ
ꯎꯝ ꯉꯔꯥꯡꯗꯤ ꯌꯥꯝꯊꯦꯡꯅ ꯇꯨꯝꯂꯒ
ꯉꯔꯥꯡꯗꯤ ꯕꯣꯜ ꯂꯩꯕꯩ ꯊꯦꯡꯅ ꯇꯨꯝꯃꯦ ꯊꯦꯡꯅ ꯍꯧꯒꯠꯂꯦ
ꯑꯣꯝ ꯑꯩ ꯈꯪꯕ꯭ꯔꯥ ꯅꯪ ꯀꯃꯥꯏ ꯑꯩ ꯀꯃꯥꯏꯅ ꯈꯪꯕ꯭ꯔꯥ ꯅꯪ ꯈꯪꯕ꯭ꯔꯥ ꯅꯪ ꯉꯔꯥꯡ ꯊꯤꯡꯅ ꯇꯨꯝꯃꯦ ꯍꯥꯏꯕꯁꯦ ꯑꯩꯅ ꯀꯃꯥꯏꯅ ꯐ ꯑꯩꯅ ꯅꯪ ꯊꯦꯡꯅ ꯇꯨꯝꯃꯦ ꯍꯥꯏꯕꯁꯦ ꯑꯩꯅ ꯈꯪꯉꯦꯕ ꯑꯗꯣ ꯅꯪ
ꯑꯗꯣ ꯀꯃꯥꯏꯅ ꯈꯪꯜꯂꯤꯅ ꯍꯥꯏꯕ
ꯑꯦ ꯎ ꯌꯦꯦꯅꯦ ꯅꯪꯕꯨꯣ
ꯑ ꯀꯃꯥꯏꯅ ꯂꯩꯔꯝꯒꯦ ꯑꯗꯨꯗꯤ
ꯔꯥꯡ ꯆꯛꯇ ꯅꯔꯪꯕ
ꯗ
ꯍꯥ
ꯐꯨꯛꯇ
ꯍꯣꯏ
ꯌꯥꯝ ꯁꯥꯎꯋꯦꯗꯣ ꯎꯕ꯭ꯔꯥ
ꯀꯔꯤ
ꯌꯥꯝ ꯁꯥꯎꯔꯒ ꯂꯩꯗ ꯑꯣꯗ
ꯌꯥꯝ ꯁꯥꯎꯔꯒꯗꯤ ꯎꯗꯦ ꯌꯥꯝ ꯅꯨꯡꯉꯥꯏꯅ
ꯍꯥꯏꯗꯤ ꯁꯥꯏꯔꯤꯅꯤ ꯉꯥꯡ
ꯈꯪꯗ꯭ꯔꯦ ꯑꯗꯨꯗꯤ ꯅꯪ ꯌꯥꯝ ꯅꯨꯡꯉꯥꯏꯅ ꯂꯩꯕꯗꯤ ꯎꯏꯌꯦ
ꯑꯦꯔꯥꯡ ꯑꯦꯔꯤ ꯁꯅ
ꯑꯉꯥꯡ ꯀꯩꯗꯧ ꯑꯣꯏꯕ
ꯇ ꯌꯥꯝ ꯌꯥꯝ ꯂꯕ
ꯌꯥꯝ ꯂꯥꯡꯕ ꯈꯨꯠꯇ
ꯑꯗꯨꯒꯤ ꯎꯍꯨꯕꯗ ꯁꯥꯥꯎꯅꯤꯡꯕ
ꯔꯣꯅꯥꯜꯗꯣꯒꯤ ꯔꯣꯅꯥꯜꯗꯣꯒ ꯃꯦꯁꯤꯒꯤ ꯗꯤꯕꯦꯠ ꯇꯧꯈꯤꯕ꯭ꯔꯣ
ꯍꯣꯏ
ꯍ ꯍ
ꯃꯣꯏ ꯄꯥꯔꯁꯣꯅꯦꯜ ꯆꯥꯠꯇ ꯇꯧꯕ ꯌꯥꯕꯗꯨꯕꯨ
ꯉꯔ
ꯐꯣꯟꯅꯤꯕꯤꯔꯣ
ꯍꯣꯂꯅꯤ ꯄꯥꯏ ꯑꯣꯏꯗꯤ
ꯋꯥ ꯑꯠꯇ꯭ꯔ ꯑꯣ
ꯃꯤꯁ ꯑꯃ ꯂꯩꯕꯤꯌꯨ ꯍꯥꯏꯕ꯭ꯔꯣ
ꯍꯣꯏ
ꯂꯩꯕꯤꯒꯦꯅꯤ ꯂꯩꯕꯤꯒꯦꯅꯤ ꯇꯥꯡꯒꯤꯟ
ꯑꯩꯒꯤ ꯐꯣꯟꯁꯤ ꯄꯩꯁꯥ ꯂꯣꯟ ꯊꯤꯕꯗ ꯂꯧꯕꯒꯤ ꯂꯣꯟ ꯊꯤꯕ ꯋꯥꯔꯦ ꯄꯩꯁꯥ ꯊꯤꯕ ꯋꯥꯔꯦ
ꯥꯡꯉ ꯉꯉ ꯑꯣꯏꯗ ꯆꯣꯁꯣ
ꯍꯟꯗꯛꯀꯤ ꯅꯪ ꯊꯤꯕꯒꯔꯣ ꯄꯩꯁꯥ
ꯍ ꯊꯕꯤꯒꯦ
ꯁꯤ
ꯍꯣꯏ
ꯍꯦꯛ ꯄꯤꯔꯛꯇꯕ ꯅꯪ ꯌꯦꯡꯉꯣ ꯍ ꯀꯗꯧꯒꯤ ꯌꯦꯡꯉꯣ ꯅꯪ
ꯀ ꯑꯣꯏꯖꯒꯦ ꯀꯦꯅ
ꯀꯌꯥꯅꯣ ꯈꯪꯕ꯭ꯔꯣ
ꯂꯣꯉꯗ ꯂꯣꯟꯅꯣ ꯍ ꯂꯨꯄꯥ ꯂꯤꯁꯤꯡ ꯃꯉꯥ
ꯍꯥ
ꯈꯂ ꯇ ꯁꯤ ꯀꯅꯤꯌꯦ ꯐꯣꯟꯒꯤꯗꯤ ꯌꯥꯝꯔꯝꯃꯣ ꯂꯤꯁꯤꯡ ꯑꯅꯤꯒꯨꯝꯕ ꯑꯣꯏꯔꯝꯒꯅꯤ
ꯊꯥꯗ ꯑꯅꯤ ꯑꯅꯤꯒ ꯃꯔꯤ ꯍꯨꯜꯂꯦꯕ
ꯑꯣ ꯅ
ꯅꯣꯡ ꯆꯨꯔꯛꯑꯦ ꯇꯨꯝꯅꯤꯡꯉꯦ
ꯊꯨꯡꯉꯦ
ꯇꯨꯝꯕꯅꯤ ꯍꯧꯖꯤꯛ ꯑꯩ
ꯌꯥꯝ ꯉꯟꯅ ꯊꯨꯝꯕꯤꯅꯤꯉ ꯅꯪꯁꯦ
ꯆꯥꯛ ꯀꯌꯥꯝ ꯆꯥꯕꯤ ꯊꯨꯝꯅꯤꯡꯈꯕꯔꯣ
ꯍ ꯍꯣꯏ ꯆꯥꯛ ꯌꯥꯝ ꯆꯥꯦ ꯉꯁꯤ ꯅꯨꯡꯊꯤꯟꯜꯗ ꯆꯔꯥ ꯋꯥꯟꯗꯕꯩ
ꯎꯝ
ꯖꯥꯡ ꯍꯥꯎꯇꯧꯕ
ꯏꯈꯤꯇꯪ ꯍꯥꯎꯗꯕ
ꯌꯨꯝꯗ ꯂꯩꯔꯒ ꯉꯁꯤꯅꯦ ꯑꯍꯥꯟꯕ ꯆꯥꯛ ꯂꯥꯝꯕꯁꯦ ꯅꯨꯡꯊꯤꯟꯗꯦ
ꯑꯣ
ꯑꯩ ꯏꯇꯣꯝꯇ ꯂꯩꯕ ꯃꯇꯝꯗ ꯆꯥꯛ ꯑꯗꯨꯝ ꯂꯥꯝꯃꯦ ꯆꯥꯛ ꯃꯇꯝ ꯆꯥꯅ ꯊꯣꯡꯉ ꯆꯥꯕ
ꯆꯥꯛꯁꯤ ꯌꯥꯝ ꯆꯥꯕꯅꯤꯅꯦ ꯅꯪꯁꯤꯅꯦ ꯍꯥꯥ ꯇꯥꯔꯣ
ꯑꯣ
ꯊꯥꯛ ꯀ ꯌꯥꯝ ꯆꯥꯕꯒꯤ ꯃꯑꯣꯡꯅꯤꯅꯦ ꯅꯪꯁꯦ
ꯁꯔ
ꯆꯥꯛ ꯌꯥꯝ ꯆꯥꯛ ꯀꯌꯥꯝ ꯆꯥꯔꯤ ꯃꯑꯣꯡꯅꯤꯅꯦ ꯆꯥꯛ ꯀꯌꯥꯝ ꯆꯥꯕꯒꯤ ꯃꯑꯣꯡꯅꯦꯕ ꯅꯪꯁꯦ ꯌꯥꯝ ꯅꯣꯏꯔꯨꯅꯤꯀꯣ ꯅ ꯑꯗꯨꯖꯤ ꯅꯦꯠꯕꯨ ꯭ꯌꯥ ꯅꯨꯡꯉꯥꯏꯇꯦ ꯀꯔꯤ ꯇꯧꯕ꯭ꯔꯣ ꯇꯥꯕꯣ
ꯑꯩꯉ ꯅꯨꯡꯉꯥꯏꯦ
ꯉꯣ ꯌꯥꯝ ꯅꯨꯡꯉꯥꯏꯇꯦ ꯉꯁꯤꯁꯦ ꯑꯃꯕꯨ ꯇꯧꯕꯋꯤ ꯅꯨꯡꯉꯥꯏꯇꯦ ꯑꯃꯕꯨ ꯇꯧꯤ ꯅꯨꯡꯉꯥꯏꯇꯦ ꯠꯇ ꯎꯝ
ꯄ ꯆꯂꯦ
ꯆꯥꯛ ꯌꯥꯝ ꯆꯥꯗꯤ ꯅꯣꯏꯔꯅꯤꯀꯣꯅ
ꯇꯔꯁꯨ ꯑꯣꯏꯗꯦꯗ
ꯍꯣꯏꯔꯅꯤ ꯅ
ꯅꯨꯡꯉꯥꯏꯇ꯭ꯔꯦ
ꯑꯁꯤꯗꯤ ꯀꯥꯏ ꯀꯥꯏ ꯆꯨꯀꯤꯦ
ꯀꯩꯝ ꯆꯠꯇꯦ ꯌꯨꯝꯗ ꯑꯗꯨꯝ ꯂꯩ
ꯑꯗꯨ ꯑꯗꯨꯦ
ꯑꯗꯨꯨꯝ ꯆꯠꯅꯤꯡꯗ꯭ꯔꯣ
ꯍꯒꯦ ꯑ
ꯆꯠꯅꯗꯦ
ꯁꯦꯝꯂꯤ ꯁꯥꯕꯤ ꯖꯔ ꯖ ꯃꯤ ꯌꯥꯝ ꯂꯩꯌꯦ ꯊꯥꯗꯣꯛꯄ ꯌꯥꯗꯦ ꯃꯣꯏꯅ ꯇꯥꯕ꯭ꯔꯣ ꯍꯜꯂꯣ ꯍꯜꯂꯣ ꯕꯣꯛꯁꯤꯦ ꯌꯥꯝ ꯅꯨꯡꯉꯥꯏꯇꯅꯦ ꯇꯥꯔꯦꯕꯧ ꯉꯥꯏꯔꯤꯐꯣꯛ ꯌꯥꯝ ꯅꯨꯡꯉꯥꯏꯇꯦꯅꯤꯀꯣ ꯉꯁꯦ
ꯍꯣꯏ
ꯑꯗꯨꯝ ꯆꯠꯅꯤꯡꯗꯦꯀꯣ ꯑꯩꯈꯣꯏꯗꯤ
ꯀꯥꯏꯒꯤꯅ
ꯁꯤꯖꯔ ꯑꯗꯨꯝ ꯂꯩꯔꯒꯦ ꯌꯨꯝꯗꯗꯤ ꯅꯨꯡꯉꯥꯏꯇꯦ
ꯑ
ꯍꯥ
ꯨꯡ ꯈꯦꯔ ꯊꯗꯅꯣ
ꯑꯩ ꯏ ꯊꯤꯅ ꯊꯨꯡ ꯑꯅꯤꯌꯦ ꯄꯨꯡ ꯑꯅꯤꯗ
ꯑꯣ
ꯅꯪꯗꯤ
ꯑꯩꯗ ꯍꯧꯖꯤꯛꯛꯇꯣ ꯃꯅꯤ